ꯂꯣ
ꯑꯣ ꯇꯥꯔꯕ
ꯇꯥꯕ꯭ꯔꯥ
ꯇꯥꯏ ꯇꯥꯏ
ꯇꯥꯔꯦ ꯇꯥꯏ
ꯇꯥ ꯇꯥꯏ ꯍꯜꯂꯣ
ꯇꯥꯕ꯭ꯔꯥ
ꯇꯥꯕ꯭ꯔꯥ ꯇꯥꯔꯕꯣ ꯇꯥꯏ ꯇꯥꯏ ꯍꯥ ꯏꯀꯣ ꯆꯠꯄ ꯌꯥꯝ ꯃꯥꯝꯕꯋꯟ ꯇꯥꯗꯤ ꯇꯥꯔꯕ ꯅꯠꯇ꯭ꯔꯣ
ꯑꯥ
ꯥꯑꯥ ꯇꯥꯔꯗꯤ ꯌꯥꯔꯦꯅꯦ ꯆꯥꯛ ꯆꯥꯔꯕꯣ ꯆꯥꯔꯦ ꯆꯥꯛ ꯇꯣꯛꯇ ꯉꯥꯏꯔꯤꯗ ꯀꯔꯤ ꯌꯦꯟꯖꯥꯡ ꯆꯥꯔꯒꯦ?
ꯏꯔꯣꯜꯂꯦ ꯕꯣꯔꯥꯑꯝꯒ
ꯆꯥꯔꯕꯣ ꯅꯪꯗꯤ ꯆꯥꯔꯦ ꯀꯩ ꯑꯦꯟꯖꯥꯡ ꯆꯥꯔꯒꯦ ꯅꯪꯗꯤ ꯉꯁꯥꯏꯑꯌꯨꯛꯀꯤ ꯆꯝꯐꯨꯠ ꯈꯔ ꯆꯥꯔꯦ ꯌꯦꯔꯨꯝ ꯈꯔ ꯐꯨꯠꯄ ꯌꯦꯔꯨꯝ ꯈꯔ ꯌꯥꯝ ꯆꯥꯔꯦ ꯑꯗꯩꯗꯤ ꯍꯧꯖꯤꯛꯀꯤ ꯌꯦꯟꯖꯥꯡ ꯂꯣꯝꯕꯒ ꯑꯧ ꯆꯥꯔꯦ
ꯑꯣ
ꯑꯥ ꯆꯝꯐꯨꯠꯀꯤ ꯆꯝꯐꯨꯠꯀꯤ ꯀꯥꯏꯗꯤ ꯊꯥꯗꯦ ꯊꯥꯗ꯭ꯔꯦꯕ ꯁꯒꯔꯤ ꯒꯥꯗꯤ ꯆꯥꯗꯕ ꯌꯥꯗ꯭ꯔꯦ ꯍꯧꯖꯤꯛꯀꯥꯟ ꯆꯥꯔꯦ ꯆꯝꯐꯨꯠ ꯆꯥꯔꯒꯅ ꯈꯔ ꯅꯨꯡꯉꯥꯏꯑꯕ ꯅꯠꯇ꯭ꯔꯗꯤ ꯌꯥꯗꯦꯕꯥ
ꯑꯩꯅꯦ
ꯏꯔꯣꯟꯕ ꯆꯥꯏ ꯍꯥꯏꯕꯔꯣ ꯅꯪ ꯍꯥꯏꯕꯗꯣ ꯀꯩ ꯍꯥꯏꯅꯣ ꯍꯣꯏ ꯏꯔꯣꯝꯕ ꯀꯩ ꯏꯔꯣꯝꯕꯅꯣ ꯑ ꯑꯂꯨꯅꯦ ꯌꯦꯟꯗꯦꯝꯅꯦ ꯀꯩꯀꯥ ꯃꯌꯥꯟ ꯃꯌꯥꯟ ꯇꯧꯔ ꯂꯣꯜꯂꯦ ꯎꯝ ꯍꯥꯎꯔꯝꯒꯅꯤ ꯀꯣꯏꯁꯨ ꯑꯗꯨꯅꯤꯅꯦ ꯌꯦꯟꯗꯦꯝꯒ ꯑꯂꯨꯒ ꯇꯧꯔꯒ ꯂꯣꯜꯂꯤꯅꯤꯅꯦ ꯍꯣꯏ ꯃꯇꯝꯒꯤ ꯃꯇꯝꯒꯤ ꯀꯩꯅꯣ ꯏꯟꯖꯥꯡꯅꯤꯅ ꯃꯥꯅꯦ ꯃꯇꯝ ꯃꯇꯝꯒꯤ ꯍꯥꯏꯗꯨꯅꯦ ꯀꯩꯗꯧꯔꯝꯃꯤꯅꯣ
ꯀꯩꯁꯨ
ꯀꯩꯁꯨ ꯇꯧꯗꯦ ꯆꯥꯛ ꯇꯣꯛꯇ ꯉꯥꯏꯔꯤ ꯆꯥꯛꯆꯥ ꯇꯣꯛꯂꯛꯄꯒꯤ ꯋꯥꯛꯀꯤꯡꯒ ꯈꯔ ꯈꯔ ꯆꯠꯂꯨꯅꯦ
ꯏꯁ ꯑꯥ
ꯍꯧꯖꯤꯛꯀꯥꯟ ꯋꯥꯛꯀꯤꯡ ꯆꯠꯄ ꯈꯣꯠꯄ ꯆꯥꯛ ꯆꯥꯊꯣꯛꯄꯒꯤ ꯁꯨꯒꯔ ꯋꯥꯡꯕ ꯈꯣꯠꯄ ꯐꯩ ꯈꯣꯠꯅꯦꯅ ꯌꯥꯝ ꯇꯧꯅꯔꯤꯕꯅꯤꯥ ꯆꯥꯛꯆꯥ ꯇꯣꯛ ꯑꯒ ꯋꯥꯀꯤꯡ ꯆꯠꯄ ꯈꯣꯠꯄꯁꯦ
ꯅꯤꯅ ꯎꯝ ꯌꯥꯏ ꯋꯥꯀꯤꯡ ꯆꯠꯇꯔꯁꯨ ꯌꯥꯏ ꯍꯥꯏꯇꯥꯔꯦ ꯍꯣꯏꯅꯦ ꯂꯩꯔꯛꯇꯅꯕ ꯍꯥꯏꯇꯥꯔꯦ ꯅꯣꯡ ꯇꯥꯔꯛꯀꯗ꯭ꯔꯥ ꯈꯪꯗꯦꯅꯦ ꯅꯨꯡꯊꯤ ꯃꯪꯕꯗꯧꯅ ꯇꯧꯔꯤꯁꯦ ꯉꯁꯥꯏ ꯎ ꯇꯥꯗꯧ ꯃꯥꯟꯗꯦꯗ ꯀꯩꯅꯣ ꯇꯧꯍꯧꯕꯅꯦ ꯊꯥ ꯐꯖꯅ ꯊꯣꯛꯍꯧꯕꯅꯤ ꯎꯝ ꯉꯁꯥꯏꯕꯨꯗꯤ ꯈꯔ ꯆꯨꯕ
ꯎꯝ
ꯅꯨꯡꯊꯤꯟꯁꯦ ꯉꯥꯁꯥꯏ ꯅꯨꯡꯗꯤꯟ ꯋꯥꯏꯔꯝ ꯑꯗꯥꯏꯗꯗꯤ ꯁꯋꯥꯏ ꯆꯨꯈꯤꯕꯅꯦ ꯍꯧꯖꯤꯛꯁꯤꯁꯨ ꯈꯔ ꯈꯔ ꯈꯪꯗꯦꯅꯦ ꯃꯪꯕꯩ ꯇꯥꯏꯞ ꯇꯧꯔꯦ ꯖꯒꯥ ꯖꯒꯥꯗ ꯇꯥꯕ ꯃꯪꯕ ꯇꯧꯅꯩꯗꯅꯀꯣ
ꯑꯥ ꯑꯥ ꯍꯣꯏ ꯅꯣꯡ ꯄꯥꯏ ꯅꯣꯡꯗꯤ ꯂꯩ ꯍꯥꯏꯕꯅꯦ ꯑꯗꯣ ꯑꯄꯥꯏꯕ ꯅꯣꯡ
ꯅꯣꯡ ꯁꯥꯕꯁꯨ ꯌꯥꯝ ꯁꯥꯏꯅꯤ ꯇꯧꯔꯤꯁꯦ ꯅꯣꯡ ꯆꯨꯖꯩ ꯍꯥꯏꯕ ꯋꯥꯅꯤ ꯑꯁ ꯁꯕꯩꯗꯤ ꯁꯥꯏꯍꯦ
ꯍꯧꯖꯤꯛ
ꯍꯧꯖꯤꯛꯇ ꯑꯗꯨ ꯍꯥꯏꯔ ꯁꯥꯕ ꯍꯥꯏꯔꯒ ꯍꯟꯗꯛ ꯉꯔꯥꯡ ꯉꯔꯥꯡ ꯌꯨꯔꯣꯞꯇ ꯀꯩꯅꯣ ꯇꯧꯕꯩ ꯊꯣꯛꯏꯗꯣꯗꯤ ꯀꯩ
ꯍꯥꯏꯗꯤ ꯑ ꯀꯩꯅꯣ ꯍꯤꯠꯋꯦꯞ ꯊꯔ ꯐꯣꯔꯇꯤ ꯌꯧꯋꯦꯅ
ꯑꯗꯨꯒꯤ ꯍꯥꯏꯗꯤ ꯁꯦꯜꯁꯤꯌꯦꯁꯇꯣ ꯎ ꯑꯗꯨ ꯑ ꯐꯣꯔꯇꯤ ꯑꯣꯏꯔ ꯍꯥꯏꯗꯤ ꯃꯤꯗꯣ ꯂꯩ ꯂꯩ ꯉꯝꯗꯕꯒꯤ ꯑꯣ ꯌꯥꯝ ꯁꯥꯕꯒꯤ ꯍꯥꯏꯇꯥꯔꯦꯅꯦ
ꯑꯥ
ꯑꯥ ꯈꯪꯗꯦ ꯇꯧꯔꯤꯁꯦ ꯈꯣꯏ ꯑꯈꯣꯏ ꯑꯈꯣꯏ ꯑꯩꯈꯣꯏ ꯁꯣꯟꯁꯨ ꯍꯟꯗꯛꯇꯤ
ꯁꯥꯗꯧ ꯃꯥꯜꯂꯦ ꯌꯥꯝ
ꯃꯥꯜꯂꯦ ꯌꯥꯝ ꯎꯝ ꯂꯣꯏꯗ꯭ꯔꯤꯅꯦ ꯁꯥꯕꯁꯦ ꯋꯥꯠꯂꯤꯕ ꯁꯥꯔꯛ ꯀꯗꯧꯕ ꯁꯥꯍꯒꯠꯂꯛꯇꯧꯕ ꯑꯥꯒꯁ ꯁꯦꯞꯇꯦꯝꯕꯔ ꯑꯗꯨꯋꯥꯏꯐꯥꯗꯤ ꯁꯥꯒꯦ ꯍꯥꯏꯔꯦ ꯐꯖꯅ ꯈꯪꯗꯦ ꯃꯥꯩ ꯂꯥꯛꯄ꯭ꯔꯣ ꯃꯩ ꯂꯥꯛꯏ ‌ꯃꯩꯗꯤ ꯃꯨꯠꯄꯣꯠꯇꯦꯗ ꯎꯝ ꯅꯨꯡꯗꯥꯡ ꯅꯨꯡꯗꯥꯡꯁꯦ ꯑꯩꯈꯣꯏꯗ ꯍꯧꯖꯤꯛꯀꯥꯟ ꯄꯤꯠꯄꯥ ꯄꯤꯠꯄꯥ ꯃꯨꯠꯄ ꯑꯃ ꯇꯧꯔꯤꯌꯦ
ꯑꯣ
ꯄꯨꯡ ꯃꯇꯝ ꯃꯇꯝ ꯆꯞ ꯆꯞ ꯆꯞ ꯆꯥꯅ ꯇꯧꯕꯗꯣ ꯎꯝ ꯍꯣꯏ ꯃꯣꯏ ꯄꯨꯡ ꯃꯨꯛ ꯃꯨꯠꯄꯤ ꯈꯪꯗꯦ ꯄꯪꯃꯨꯠꯇꯖꯨ ꯃꯨꯠꯂꯤꯗ ꯒ꯭ꯌꯥꯟ ꯇꯥꯗꯦ ꯍꯌꯦꯡ ꯊꯕꯛ ꯆꯠꯇꯧ ꯂꯩꯕ꯭ꯔꯣ ꯊꯕꯛ ꯂꯩꯇꯦꯗ ꯀꯩꯁꯨ ꯆꯠꯇꯧꯕ ꯀꯩꯅꯣ ꯕꯣꯜꯒꯗꯤ ꯌꯦꯡꯗ꯭ꯔꯣ ꯉꯔꯥꯡ ꯕꯣꯜ ꯈꯔ ꯈꯔ ꯌꯦꯡꯉꯤ
ꯑꯣ
ꯉꯔꯥꯡꯗꯤ ꯌꯥꯝ ꯅꯨꯡꯉꯥꯏꯒꯤ ꯀꯩꯅꯣꯅꯦ ꯕꯣꯜꯗꯣ
ꯑꯣ
ꯑꯣ ꯅꯨꯡꯉꯥꯏꯕꯅꯦ ꯕꯣꯜ ꯌꯦꯡꯕ ꯎꯝ ꯈꯔ ꯈꯔ ꯌꯦꯡꯖꯤꯜꯂꯅꯤ ꯌꯦꯡꯉꯤꯅꯦ ꯖꯄꯥꯟꯒ ꯕ꯭ꯔꯥꯖꯤꯜꯒ ꯁꯥꯟꯅꯕꯗꯣ ꯖꯄꯥꯟꯗꯣ ꯍꯩꯗꯤ ꯍꯩꯖꯩꯅꯤꯅꯦ ꯕꯣꯜ ꯐꯖꯩꯗ ꯑꯗꯨꯝ ꯍꯥꯏꯗꯤ ꯑꯦꯁꯤꯌꯥꯒꯤ ꯀꯩꯅꯣ ꯇꯧ ꯍꯥꯏꯗꯤ ꯑꯍꯥꯟꯕ ꯇꯤꯝ ꯑꯃꯇꯪ ꯑꯣꯏꯅ ꯃꯣꯏ ꯃꯣꯏꯗꯪꯅꯤ ꯀ꯭ꯋꯥꯂꯤꯐꯥꯏ ꯑꯣꯏꯔꯤꯁꯦ ꯎꯝ ꯅꯣꯛ ꯑꯥꯎꯠꯇ ꯎꯝ
ꯇꯥꯃꯤꯟꯅꯕ ꯀꯥꯡꯕꯨꯗꯣ ꯈꯔ ꯕ꯭ꯔꯖꯤꯜꯗꯣ ꯈꯔ ꯂꯤꯡꯕꯒꯤꯅꯦꯀꯣ
ꯑꯥ
ꯑꯥ ꯈꯔ ꯁꯣꯟꯕ ꯑꯃ ꯇꯥꯔꯝꯃꯗꯤ ꯃꯣꯏꯁꯨ ꯆꯪꯖꯔꯗꯧꯅꯦꯕ ꯑꯦ ꯑꯗꯨꯒꯤ ꯍꯥꯏꯔꯗꯤ ꯑ ꯑꯦꯔꯤꯁ ꯏꯟꯖꯨꯔꯤ ꯇꯥꯏꯝꯅꯦꯕ ꯃꯣꯏꯗꯣ ꯄ꯭ꯂꯁ ꯁꯝꯊꯤꯡꯅꯦꯕ ꯎꯝ ꯑꯦꯛꯁ꯭ꯔꯥ ꯃꯤꯅꯤꯠ ꯑꯦꯛꯁꯇ꯭ꯔꯥ ꯃꯤꯅꯤꯠ ꯍꯥꯞꯄꯝ ꯍꯥꯞꯄꯝꯗꯥꯏꯗꯅꯦ ꯌꯦꯡꯉꯣ ꯃꯗꯥꯎ ꯌꯥꯗꯕ ꯍꯥꯏꯗꯨꯅꯤꯅꯦ ꯑꯗꯨꯅꯦ ꯃꯗꯥꯎ ꯌꯥꯗꯕ ꯍꯥꯏꯁꯦ ꯎꯝ ꯈꯪꯗꯦ ꯀꯃꯥꯏ ꯇꯧꯕꯅꯣ ꯃꯤ ꯌꯥꯝꯅ ꯅꯨꯡꯉꯥꯏꯗꯕ ꯃꯥꯜꯂꯤꯅꯦ ꯃꯊ꯭ꯋꯥꯏ
ꯍꯣꯏꯅꯦ ꯀꯥꯏꯗꯒꯤ ꯃꯇꯝꯗꯨꯒ ꯍꯥꯏꯔꯨꯔꯗꯤ ꯃꯤ
ꯎꯝ ꯑꯦ ꯑꯥ ꯑꯩꯒꯤ ꯈꯥꯎꯅꯗꯧꯔꯣ ꯈꯣꯠꯇꯔꯣꯅꯦꯅ ꯈꯟ ꯂꯩꯔꯤꯅꯦ ꯎꯝ ꯌꯥꯝꯅ ꯃꯣꯏꯅ ꯐꯖꯕ ꯐꯖꯗꯕꯩ ꯋꯥ ꯅꯠꯇꯕꯀꯣ ꯁꯨꯝ ꯅꯨꯡꯉꯥꯏꯇꯦꯗꯅ ꯃꯌꯥꯝꯁꯨ ꯀꯌꯥ ꯅꯨꯡꯉꯥꯏꯅꯗꯕ ꯌꯥꯝ ꯌꯥꯎ ꯃꯥꯜꯂꯤ ꯁꯦꯇꯁ ꯇꯒꯥ ꯌꯥꯝ ꯍꯨꯟꯅꯩꯌꯦꯕ
ꯑꯥ
ꯑꯥ ꯐꯕꯗꯤ ꯅꯨꯡꯕꯨꯗꯤ ꯅꯨꯡꯉꯥꯏ ꯏꯁꯇꯦꯇꯁꯇ ꯁꯨꯃꯥꯏ ꯍꯥꯏꯅ ꯗꯥꯏꯅꯦ ꯀꯩ
ꯑꯥ ꯀꯥꯎꯔꯦꯅꯦ
ꯀꯥꯎꯔꯦꯅꯦ ꯍꯥꯏꯗꯤ ꯍꯥꯔꯠ ꯍꯥꯔꯠꯀꯤ ꯖꯄꯥꯟꯗ ꯂꯩ ꯀꯩꯅꯣꯅ ꯍꯔꯥꯎꯔꯗꯤ ꯎꯝ ꯒꯨꯍꯥꯇꯤ ꯕ꯭ꯔꯖꯤꯟꯗ ꯂꯩ ꯍꯥꯏꯔꯣ ꯍꯧꯔ ꯑꯗꯥꯏꯅꯥ ꯑꯗꯨꯒꯤ ꯍꯥꯏꯗꯤ ꯍꯣꯏꯅꯦ ꯊꯝꯃꯣꯏꯗꯗꯤ ꯖꯄꯥꯟꯒꯤ ꯅꯨꯡꯉꯥꯏꯇꯦ ꯍꯥꯏꯕꯒꯤ ꯃꯑꯣꯡꯅꯤꯅꯦ ꯃꯄꯥꯟꯗ ꯑ꯭ꯗꯤ ꯑꯥ ꯑꯥ ꯚꯔꯖꯤꯜꯒꯤ ꯅꯨꯡꯉꯥꯏ ꯍꯥꯏꯔꯒ ꯃꯄꯥꯗꯗꯤ ꯚꯔꯖꯤꯜꯒꯤ ꯅꯨꯉꯥꯏꯕ ꯎꯠꯂꯒ ꯊꯃꯣꯏꯗꯗꯤ ꯇꯧꯕꯗꯣ ꯎꯝ ꯊꯃꯣꯏ ꯃꯅꯨꯡꯗꯗꯤ ꯅꯨꯡꯉꯥꯏꯇꯕꯤꯗꯣ ꯑꯗꯨꯏ ꯃꯑꯣꯡꯅꯤ
ꯎꯝ
ꯃꯣꯏ ꯀꯣꯔꯁꯇꯨꯖꯨ ꯉꯁꯤꯁꯨ ꯂꯩꯕꯅꯦ ꯌꯦꯡꯉꯣꯏꯗ꯭ꯔꯣ ꯎꯝ ꯃꯣꯏ ꯀꯣꯔꯁꯇꯨꯖꯨ ꯀꯩꯅꯣ ꯇꯧ ꯃꯥꯜꯂꯤꯅꯦ ꯂꯣꯏꯔꯒꯒ ꯀꯩꯅꯣꯗꯒ ꯈꯣꯏꯔꯝꯃꯝꯕꯒ ꯇꯧ ꯇꯧꯕ ꯃꯥꯜꯂꯤꯅꯦ
ꯑꯥ ꯍꯣꯏ ꯃꯥꯅ ꯎꯝ ꯀꯩꯍꯥꯏꯅꯤ ꯃꯣꯏ ꯀ꯭ꯋꯥꯂꯤꯐꯥꯏ ꯇꯧꯉꯝꯗꯦ ꯃꯥꯅ ꯔꯦꯁꯄꯣꯟꯁꯤ ꯔꯦꯁꯄꯣꯟꯁꯤꯕꯤꯂꯤꯇꯤ ꯂꯧꯕꯗꯣ ꯍꯣꯏ ꯑꯗꯨ ꯃꯣꯏ ꯀ꯭ꯋꯥꯂꯤꯐꯥꯏ ꯑꯣꯏꯗꯕꯩ ꯑꯗꯨꯒꯤ ꯑꯗꯥꯏꯅ ꯑꯃ ꯑꯗꯨꯃꯥꯏꯅ ꯑꯗꯨꯏꯅ ꯍꯥꯏꯕꯅꯦꯕ
ꯍꯥꯏꯕꯅꯦꯕ ꯈꯪꯗꯦꯅꯦ ꯅꯨꯡꯗꯤ ꯅꯨꯡꯉꯥꯏꯇꯦ ꯅꯦꯃꯔꯗꯤ ꯊꯣꯛꯂꯛꯇ ꯃꯥꯜꯂꯦꯀꯣ ꯉꯔꯥꯡꯒꯤꯗꯣ ꯊꯣꯛꯂꯛꯇꯦ ꯅꯦꯃꯥꯔꯗꯣ ꯃꯥꯗꯣ ꯊꯣꯛꯂꯛꯀꯦꯗꯤ ꯀꯩꯅꯣ ꯇꯧꯔꯒ ꯑꯗꯨꯝ ꯑ ꯊꯥꯗꯣꯔꯛꯈꯤꯗ꯭ꯔꯦꯅꯦ ꯍꯥꯏꯗꯤ ꯒꯣꯜ ꯒꯣꯜ ꯑꯃꯗꯣ ꯆꯠꯂ ꯑꯦꯛꯁ ꯑꯦꯛꯁꯇ꯭ꯔꯥ ꯃꯤꯅꯤꯠꯗ ꯊꯥꯗꯣꯛꯀꯦꯅ ꯇꯧꯔꯝꯕꯅꯦꯕ ꯃꯥꯗꯣ ꯑꯧ ꯃꯥꯗꯣ ꯍꯥꯏꯗꯤ ꯁꯥꯟꯅꯔꯝꯗꯥꯏꯗ ꯇꯧꯔꯝꯃꯦ ꯇꯧꯔꯝꯃꯦ ꯑ ꯑꯗꯨꯅꯦ ꯋꯥꯔꯝ ꯑꯞ ꯐꯖꯅ ꯇꯧꯔꯝꯃꯦ ꯎꯝ ꯑꯩꯈꯣꯏ ꯑꯦꯁꯇꯔꯥ ꯍꯥꯏꯗꯤ ꯑꯦꯁꯇꯥꯔ ꯋꯦꯗ ꯁꯥꯟꯅꯔꯗꯤ ꯑ ꯑ ꯃꯥ ꯄꯦꯅꯥꯜꯇꯤ ꯀꯥꯎꯕ ꯈꯣꯠꯄ ꯑꯗꯨ ꯑꯗꯨꯗꯤꯅ ꯃꯥꯗꯤ ꯁꯨꯝ ꯃꯌꯥꯝꯒꯤ ꯕꯤꯠꯇ ꯁꯨꯝ ꯊꯣꯛꯍꯟꯕꯒꯤ ꯃꯑꯣꯡꯅꯤꯗ ꯀꯩꯁꯨ ꯃꯈꯣꯡꯒꯗꯣ ꯑꯝꯇ ꯌꯥꯗ꯭ꯔꯕꯅꯦꯕ ꯃꯥꯗꯤ
ꯎꯝ
ꯀꯩꯁꯨ ꯃꯥꯅ ꯁꯅꯕꯗꯣ ꯏꯟꯖꯔꯤ ꯐꯖꯅ ꯇꯥꯏ ꯀꯩꯅꯣ ꯃꯥ ꯀꯩꯁꯨ ꯃꯌꯥꯝꯒꯤ ꯁꯨꯝ ꯕꯤꯠꯇ ꯍꯥꯏꯇꯥꯔꯦꯀꯣ ꯃꯥ ꯊꯣꯛꯂꯛꯑꯦ ꯍꯥꯏꯕꯒꯤ ꯕꯤꯠꯇ ꯑꯗꯨ ꯃꯤ ꯌꯥꯝ ꯂꯨꯁꯜꯂꯛꯑꯗꯤ ꯑꯃꯨꯛ ꯀꯩꯁꯨ ꯃꯥꯁꯨ ꯊꯣꯛꯍꯜꯂꯛꯑꯣꯏꯕ ꯀꯩꯁꯨ ꯅꯍꯥ ꯃꯌꯥꯝ ꯂꯩꯔꯤꯃꯤꯅ ꯀꯣ ꯃꯤꯅꯤꯠꯁꯨ ꯌꯥꯝꯅ ꯌꯥꯝ ꯐꯪꯅ ꯁꯥꯟꯅꯔꯣꯏꯕ ꯉꯔꯥꯡ ꯂꯥꯁ ꯃꯤꯅꯤꯠꯇ ꯊꯣꯛꯂꯛꯄꯒꯖꯨ ꯌꯥꯎꯕꯅꯤꯅꯦ ꯑꯍꯜ ꯑꯣꯏꯔꯗ ꯉꯔꯥꯡ ꯂꯥꯁ ꯃꯤꯅꯤꯠꯇ ꯊꯥꯗꯣꯔꯛ ꯌꯥꯎꯋꯦꯕ ꯃꯣꯏꯗꯣ ꯄꯨꯔꯥ ꯅꯥꯏꯟꯇꯤꯒ ꯑꯥ ꯌꯥꯎꯋꯦ ꯆꯠꯂꯨꯕꯒ ꯂꯣꯏꯔꯦ ꯑꯗꯨ ꯃꯣꯏꯅ
ꯑꯗꯨꯅꯦ
ꯑꯗꯨꯅꯦ
ꯍꯟꯗꯛ ꯃꯥ ꯁꯦꯂꯦꯛꯁꯟ ꯑꯍꯥꯝꯕ ꯃꯣꯏꯒꯤ ꯑꯍꯥꯟꯕ ꯈꯟꯕ ꯃꯥ ꯌꯥꯎꯗ꯭ꯔꯤꯅꯤ ꯀꯩꯅꯣ
ꯀꯩꯅꯣ ꯑꯣ ꯄ꯭ꯂꯦꯌꯔ ꯁꯤꯂꯦꯛ ꯇꯧꯕ ꯀꯥꯟꯗ ꯑꯗꯨꯒꯤ ꯃꯇꯨꯡꯗ ꯍꯥꯏꯗꯤ ꯑꯥ ꯎꯝꯆ ꯑꯗꯨꯒ ꯁ꯭ꯋꯣꯝꯗꯗ ꯑꯃꯨꯛ ꯈꯔ ꯂꯩꯔꯒ ꯑꯃꯨꯛ ꯇꯧꯀꯥꯟꯗ ꯑ ꯑꯥ ꯀꯩꯅꯣ ꯂꯥꯛ ꯋꯥꯔꯜ ꯀꯞ ꯂꯥꯛꯑꯝꯗꯥꯏꯒꯤ ꯍꯞꯇꯥ ꯑꯅꯤꯃꯨꯛ ꯋꯥꯠꯂꯤꯉꯩꯗ ꯑꯃꯨꯛ ꯑꯃꯨꯛ ꯁꯦꯂꯦꯛ ꯇꯧꯋꯦꯕ ꯎꯝ ꯍꯥꯏꯗꯤ ꯑꯗꯨꯗ ꯑꯗꯨꯗ ꯑꯃꯨꯛ ꯑꯥ ꯐꯪꯉꯑꯦꯕ ꯃꯥ ꯎꯝ ꯍꯣꯏꯅꯦ ꯑꯥ ꯑꯍꯟ ꯑꯣꯏꯔꯝꯃꯤ ꯌꯥꯝ ꯀꯟꯅ ꯀꯩꯅꯣ ꯇꯧꯕ ꯉꯝꯕ
ꯎꯝ ꯅꯦ
ꯑꯍꯟ ꯑꯍꯟꯗꯤ ꯀꯩꯁꯨ ꯑꯣꯏꯗ꯭ꯔꯦ ꯍꯥꯏꯗꯤ ꯃꯥ ꯃꯈꯣꯡꯗꯨꯗꯗꯤ ꯌꯥꯝ ꯇꯌꯦꯕ ꯑꯣ ꯃꯁꯥꯗꯣ ꯈꯔ ꯇꯧꯕ ꯍꯥꯏꯇꯥꯔꯦꯀꯣ ꯍꯥꯏꯗꯤ ꯃꯁꯥꯗꯣ ꯃꯁꯥꯗꯣ ꯃꯁꯥꯗꯣ ꯈꯔ ꯑꯥ ꯁꯣꯟꯕ ꯍꯥꯏꯇꯥꯔꯦꯅꯦ ꯐꯣꯟꯕꯗꯤ ꯈꯪꯗꯦ ꯍꯣꯏ ꯁꯣꯟꯕꯨꯗꯤ ꯁꯣꯟꯕꯅꯦ ꯃꯥꯖꯦ ꯃꯁꯥꯒꯤ ꯈꯔ ꯏꯟꯖꯨꯔꯤꯗꯣ ꯁꯨꯝ ꯇꯣꯏꯁꯜꯂꯛꯑꯕꯅꯤꯅ ꯎꯝ
ꯑꯗꯨꯗꯤ ꯑꯗꯣ
ꯑꯗꯨꯗ ꯑꯗꯨ ꯑꯗꯨ ꯁꯣꯛꯑꯃꯤꯅ ꯏꯟꯖꯨꯔꯤ ꯇꯣꯏꯁꯜꯂꯛꯄꯒꯤ ꯀꯩꯅꯣ ꯇꯧꯕꯅꯤꯗ ꯎꯝ ꯕꯣꯜ ꯀꯨꯏꯅ ꯄꯥꯏ ꯉꯝꯗꯕꯗꯣ
ꯍꯧꯖꯤꯛꯁꯨ ꯑꯗꯨꯝ ꯍꯥꯏꯕꯋꯥꯅꯤ
ꯍꯧꯖꯤꯛꯁꯨ ꯑꯗꯨꯝ ꯍꯥꯏꯕꯋꯥꯅꯤ ꯐꯖꯔꯤꯗ ꯐꯕꯨꯗꯤ ꯐꯖꯔꯤ ꯃꯊꯪ ꯊꯣꯛꯂꯛꯇꯧ ꯃꯥꯜꯂꯦ ꯃꯊꯪꯗꯗꯤ ꯑꯥ ꯃꯊꯪ ꯊꯣꯛꯂꯛꯑ ꯃꯤꯅꯤꯠ ꯌꯥꯝ ꯀꯨꯏꯅ ꯑꯗꯥꯏꯅꯗꯤ ꯁꯥꯟꯅꯍꯜ ꯁꯥꯟꯅꯔꯛ ꯇꯧꯗꯤ ꯃꯥꯟꯗꯦ ꯎꯝ ꯖꯄꯥꯟꯗꯨꯖꯨ ꯃꯗꯥꯎꯅꯤꯅꯦ ꯇꯧꯔꯤꯗꯣ ꯀꯌꯥꯝ ꯂꯤꯡꯕꯖꯨ ꯅꯠꯇ꯭ꯔ ꯅꯠꯇ꯭ꯔꯃꯛꯁꯨ ꯐꯖꯟꯅꯗꯤ ꯁꯥꯟꯅꯖꯕꯅꯦꯕ ꯌꯦꯡꯕ ꯅꯨꯡꯉꯥꯏꯗꯅ ꯎꯝ ꯌꯦ ꯌꯦꯡꯕ ꯅꯨꯡꯉꯥꯏꯗ ꯉꯥꯔꯥꯡꯖꯨ ꯀꯩꯁꯨ ꯌꯥꯝ ꯂꯥꯏꯅ ꯉꯝꯕꯗꯨꯗꯤ ꯑꯣꯏꯗꯕꯅꯦꯕ ꯑꯣꯏꯗꯦꯕ ꯃꯣꯏꯒꯤꯗꯣ
ꯑꯥ
ꯑꯥ ꯑꯣꯏꯗꯦ ꯑꯣꯏꯗꯦ ꯗꯥꯎ ꯗꯥꯎ ꯍꯥꯏꯗꯨꯅꯤ ꯕꯣꯜ ꯍꯥꯏꯗꯣ ꯑꯗꯨꯕꯨꯗꯤ ꯍꯧꯖꯤꯛꯀꯤ ꯅꯣ ꯑꯥꯎꯠ ꯏꯁꯇꯦꯖ ꯌꯧꯔꯕꯅꯤꯅ ꯑꯥ ꯀꯩ ꯍꯥꯏꯅꯤ ꯑꯗꯨꯝ ꯗꯥꯎ ꯗꯥꯎꯗ ꯗꯥꯎꯅ ꯑꯌꯥꯝꯕꯅ ꯗꯥꯎꯗ ꯂꯩꯔꯦ ꯄꯦꯅꯥꯜꯇꯤ ꯀꯥꯎꯅꯔꯝꯕꯗꯤ ꯃꯣꯏꯅ ꯀꯥꯖꯔꯝꯕꯖꯨ ꯌꯥꯏꯅꯦ ꯄꯦꯅꯥꯜꯇꯤꯖꯤꯕꯨꯗꯤ ꯍꯣꯏ ꯑꯗꯨꯁꯨ ꯍꯥꯏꯕꯕꯨꯗꯤ ꯉꯝꯗꯦ
ꯑꯅꯤꯃꯛ ꯍꯥꯢꯗꯤ
ꯃꯥ ꯍꯥꯏꯗꯤ ꯄꯩꯅꯥꯜꯇꯤ ꯑꯣꯏꯔꯗꯤ ꯑꯃ ꯑꯅꯤ ꯑꯅꯤꯗꯨꯗ ꯑꯃꯗꯤ ꯁꯣꯏꯗꯕꯤꯗ ꯑꯗꯨꯝ ꯆꯪꯕꯨꯗꯤ ꯆꯪꯗꯧꯔꯕ ꯎꯪ ꯍꯥꯏꯗꯤ ꯃꯣꯏꯗꯤ ꯍꯩꯕ-ꯎꯎꯪ ꯍꯩꯇꯕꯗ ꯌꯥꯝ ꯂꯩꯔꯛꯑꯔꯣꯏꯕ ꯄꯦꯅꯥꯜꯇꯤ ꯑꯗꯨꯗꯤ ꯍꯩꯕ ꯍꯩꯇꯕ ꯍꯥꯏꯗꯨ ꯂꯩꯔꯛꯑꯔꯣꯏꯕ ꯂꯣꯏ ꯀꯥꯎ ꯍꯩꯅꯩ ꯉꯥꯛꯇꯅꯤꯅꯀꯣ
ꯑꯥꯑ